ꯇꯥꯏ ꯀꯣ
ꯑꯥꯎ ꯇꯥꯏꯌꯦ ꯇꯥꯏꯌꯦ
ꯈꯣꯏꯗꯤ ꯅꯨꯡꯊꯤꯟꯒꯤ ꯆꯥꯕ ꯊꯛꯄ ꯆꯥꯅꯨꯡ ꯆꯥꯅꯤꯡꯗ꯭ꯔꯕꯣ
ꯍꯧꯖꯤꯛꯇꯤ ꯄꯨꯛ ꯊꯜꯂꯤꯗ ꯉꯁꯥꯏ ꯑꯌꯨꯛ ꯇꯣ ꯆꯥꯛ ꯈ꯭ꯔ ꯊꯦꯡꯔꯒ ꯆꯥꯕ
ꯑ ꯑꯩꯗꯤ ꯄꯨꯡ ꯑꯃ ꯑꯗꯨꯋꯥꯏ ꯇꯥꯔꯗꯤ ꯆꯥꯛꯁꯦ ꯑꯗꯨꯝ ꯂꯥꯝꯕ ꯍꯧꯔꯅꯤ
ꯑꯣ ꯑꯗꯨꯗꯤ ꯍꯧꯖꯤꯛ ꯏꯂꯥꯝ ꯂꯥꯝꯔꯅꯤꯅꯦ
ꯑꯦ ꯂꯥꯝꯕ ꯍꯥꯎꯔꯦ ꯄꯨꯡꯁꯦ ꯄꯨꯡ ꯇꯔꯦꯠ ꯅꯤꯄꯥꯟ ꯇꯔꯦꯠ ꯃꯈꯥꯏ ꯅꯤꯄꯥꯟꯗ ꯑꯗꯨꯝ ꯆꯥꯛ ꯆꯥꯔꯦ ꯑꯗꯨꯗꯨꯗꯤ ꯎꯝ ꯌꯥꯝ ꯆꯥꯅꯤꯡꯗ꯭ꯕꯅꯤꯅꯀꯣ ꯊꯟꯗꯀꯥꯟꯁꯦ ꯑꯗꯨ ꯌꯥꯝ ꯆꯥꯕꯁꯨ ꯅꯠꯇꯦꯀꯣ ꯅꯨꯡꯊꯤꯟꯗ ꯆꯥꯕꯁꯤꯁꯨ
ꯎ ꯑꯩꯗꯤ
ꯈꯤꯇꯪꯗ ꯑꯣꯏꯔꯁꯨ ꯆꯥꯗ꯭ꯔꯗꯤ ꯑꯗꯨꯝ ꯂꯥꯝꯃꯦ
ꯎꯝ ꯄꯨꯡ ꯑꯍꯨꯝ ꯃꯔꯤ ꯑꯗꯨꯋꯥꯏꯗꯅꯦ ꯂꯥꯝꯔꯒꯗꯧꯔꯤꯁꯦ
ꯑꯣ ꯑꯗꯨꯗꯤ ꯃꯔꯤ ꯑꯗꯨꯋꯥꯏꯗ ꯑꯃꯨꯛ ꯆꯥꯔꯗꯤ ꯅꯨꯡꯗꯥꯡꯗꯗꯤ ꯈꯔ ꯊꯦꯡꯒꯦ ꯅꯤꯅꯦ ꯅꯤꯄꯥꯟ ꯃꯥꯄꯥꯟ
ꯊꯦꯡꯉꯦ
ꯎꯝ ꯑꯩꯁꯨ ꯑꯗꯨꯃꯥꯏꯅ ꯀꯩꯅꯣ ꯇꯧꯋꯦ ꯑꯣꯏꯔꯁꯨꯀꯣ ꯑꯩꯁꯦ ꯎꯝ ꯀꯔꯤ ꯍꯥꯏꯕꯅꯣ ꯑꯩꯗꯤ ꯑꯗꯨꯝ ꯇꯧꯗꯕ ꯖꯥꯠꯂꯥ ꯑꯩꯗꯤ ꯍꯦꯛ ꯆꯥꯛ ꯇꯣꯛꯑꯦ ꯍꯥꯏꯔꯒ ꯇꯨꯝꯕꯗꯣ ꯏꯁꯥꯥꯁꯦ ꯌꯥꯝ ꯀꯩꯅꯣ ꯂꯨꯝꯕꯒꯨꯝꯅ ꯌꯥꯝ ꯅꯨꯡꯉꯥꯏꯇꯕ ꯄꯨꯛꯁꯦ ꯌꯥꯝ ꯀꯔꯤ ꯅꯣꯏꯗꯤ ꯅꯣꯏꯗꯦ ꯑꯗꯨ ꯑꯣꯏꯔꯁꯨ ꯑꯩ ꯑꯩꯒꯤꯗꯃꯛꯇ ꯌꯥꯝ ꯅꯣꯏꯕꯒꯨꯝꯅꯀꯣ ꯌꯥꯝ ꯊꯥꯔꯒ ꯏꯁꯥꯥꯁꯦ ꯑꯗꯨꯝ ꯆꯥꯛ ꯍꯦꯛ ꯑ ꯏꯂꯨꯝ ꯂꯨꯝꯕ ꯑꯗꯨꯃꯥꯏ ꯇꯧꯋꯦ ꯑꯗꯨꯅ ꯅꯨꯡꯗꯥꯡ ꯋꯥꯏ ꯅꯨꯡꯗꯥꯡꯁꯦ ꯑꯗꯨꯝ ꯅꯨꯡꯗꯥꯡ ꯋꯥꯏꯔꯝ ꯆꯥꯕꯁꯦ ꯑꯩꯗꯤ ꯈꯔ ꯉꯟꯅ ꯆꯥꯅꯤꯡꯉꯦ ꯄꯨꯡ ꯍꯟꯗꯛ ꯍꯥꯟꯅꯗꯤ ꯄꯨꯡ ꯃꯉꯥ ꯇꯔꯨꯛꯇ ꯆꯥꯝꯅꯦ ꯍꯟꯗꯛꯁꯦ ꯇꯔꯦꯠ ꯅꯤꯄꯥꯟꯗꯁꯨ ꯑꯗꯨꯝ ꯆꯥꯈ꯭ꯔꯦ ꯍꯟꯗꯛꯁꯦ ꯃꯄꯥꯗꯣ ꯊꯦꯡꯅ ꯈꯔ ꯈꯔ ꯊꯕꯛ ꯊꯦꯡꯅ ꯍꯜꯂꯛꯄꯅꯤꯅꯀꯣ
ꯎꯝ ꯎꯝ
ꯊꯦꯡꯕꯅꯤꯅ ꯑꯗꯣ ꯑꯩꯅꯗꯤ ꯆꯥꯠꯇꯣꯛꯔꯒ ꯉꯥꯍꯥꯛ ꯑꯣꯏꯔꯁꯨ ꯑꯥ ꯀꯣꯏꯊꯣꯛꯄ ꯂꯝꯕꯤ ꯈꯔ ꯑꯗꯨꯝ ꯆꯠꯊꯣꯛꯔꯒ ꯌꯥꯡꯍꯜꯂꯒ ꯇꯨꯝꯔꯗꯤ ꯅꯨꯡꯉꯥꯏ ꯇꯨꯅꯠꯇꯕꯤꯗ ꯆꯥꯛ ꯍꯦꯛꯇꯣꯛꯑꯒ ꯋꯥꯔꯤꯁꯨ ꯀꯌꯥꯝ ꯁꯥꯗ꯭ꯔꯒ ꯑꯗꯨꯝ ꯍꯦꯛꯇ ꯐꯃꯨꯡꯗ ꯂꯥꯛꯑ ꯍꯤꯞꯊꯔꯗꯤ ꯑꯁ ꯑꯗꯨ ꯅꯨꯃꯤꯠꯇꯨꯗꯤ ꯌꯥꯝ ꯂꯨꯝꯕ ꯏꯁꯥꯗ ꯑꯗꯨꯝ ꯐꯥꯎꯒꯤ
ꯎꯝ ꯏꯁ ꯑꯩꯈꯣꯏ ꯏꯁꯥꯁꯦꯀꯣ
ꯑꯥ
ꯆꯥꯛ ꯍꯦꯛ ꯇꯣꯛꯄ ꯂꯣꯏꯔꯒ ꯃꯤ ꯃꯤꯅꯤꯠ ꯇꯪꯈꯥꯏꯒꯨꯝꯕꯁꯦ ꯄꯨꯡꯈꯥꯏ ꯒꯨꯝꯕ ꯁꯦ ꯑꯗꯨꯝ ꯇꯞꯅ ꯇꯞꯅ ꯋꯥꯛꯀꯤꯡ ꯆꯠꯂꯣ ꯍꯥꯏꯕꯅꯦ ꯈꯣꯏꯅ ꯇꯧꯕ ꯉꯝꯗꯕꯀꯣ ꯆꯥꯛ ꯍꯦꯛ ꯂꯣꯏꯔꯒ ꯑꯗꯨꯝ ꯐꯝꯔꯒ ꯇꯨꯝꯂꯒ ꯂꯩꯔꯗꯤ ꯂꯩꯅꯥꯁꯦ ꯑꯃꯨꯛ ꯂꯥꯛꯔꯅꯤꯕ ꯌꯥꯕ ꯃꯈꯩꯗꯤ ꯑꯗꯨꯝ ꯊꯕꯛ ꯁꯨꯔꯒ ꯊꯕꯛ ꯁꯨꯗ꯭ꯔꯁꯨ ꯋꯥꯀꯤꯡꯁꯦ ꯑꯗꯨꯝ ꯆꯠꯂꯣ ꯍꯥꯏꯌꯦꯕ
ꯎꯝ ꯑꯗꯨꯝ ꯆꯠꯄꯗꯣ ꯌꯦ ꯑꯩ ꯑꯩꯁ ꯏꯁꯥꯗꯒꯤꯅ ꯑꯗꯨꯝ ꯈꯪꯉꯤ ꯁꯪ ꯗ꯭ꯔꯦ ꯍꯥꯏꯕ ꯈ꯭ꯔ ꯊꯦꯡꯉꯦ ꯍꯥꯏꯕ ꯅꯨꯃꯤꯠꯇ ꯑꯗꯨꯝ ꯆꯥꯔꯒ ꯑꯁ ꯉꯁꯤꯗꯤ ꯋꯥꯔꯦ ꯇꯨꯝꯔꯒꯦ ꯍꯥꯏꯅ ꯗꯥꯏꯔꯦꯛ ꯇꯨꯝ ꯈ꯭ꯔ ꯆꯪꯉꯒ ꯉꯥꯏꯍꯥꯛ ꯐꯝꯃꯦ ꯍꯥꯏꯔꯁꯨ ꯀꯣ ꯍꯦꯛꯇ ꯆꯪꯔꯒ ꯇꯨꯝꯕꯁꯦ ꯌꯥꯗꯝꯅꯤ ꯑꯩꯅ ꯃꯣꯏꯗꯤ ꯈꯪꯗꯦ ꯑꯗꯨꯃꯥꯏ ꯇꯧꯗꯦ ꯑꯩꯅ ꯑꯁ ꯉꯥꯏꯍꯥꯛꯐꯝꯁꯤꯗ ꯑꯩꯁꯨ ꯑꯩꯗꯤ ꯑꯗꯨꯃꯥꯏ ꯍꯦꯛ ꯇꯨꯝꯕꯁꯦ ꯑꯩ ꯏꯁꯥ ꯅꯨꯡꯉꯥꯏꯇꯦ ꯍꯥꯏꯕꯁꯦ ꯑꯁ ꯇꯨꯝꯔꯁꯦ ꯍꯥꯏꯅ ꯃꯥꯗꯤ ꯑꯗꯨꯝ ꯇꯨꯝ ꯒꯅꯤꯕ
ꯑꯣ ꯑꯗꯨꯒꯤꯅꯦ ꯃꯥ ꯂꯩꯅꯥ ꯂꯥꯛꯄꯗꯣ
ꯎꯝ ꯃꯥꯗꯤ ꯅꯣꯏꯁꯨ ꯅꯣꯏꯌꯦꯕ ꯀꯣ ꯑꯗꯨꯅꯦ ꯍꯟꯗꯛꯁꯤꯁꯨ ꯑꯗꯨꯃꯥꯏꯅ ꯇꯨꯝꯕꯒꯤ ꯑꯩꯗꯤ ꯑꯗꯨꯝ ꯇꯨꯝꯔꯁꯨ ꯌꯥꯝ ꯅꯣꯏ ꯅꯣꯏꯁꯨ ꯅꯣꯏ ꯊꯣꯛꯇꯦ ꯑꯗꯨ ꯃꯥꯗꯤ ꯍꯟꯗꯛꯁꯦ ꯊꯕꯛ ꯇꯧꯗ꯭ꯔꯥ ꯑꯗꯨꯝ ꯑꯣꯐꯤꯁ ꯆꯠꯇ꯭ꯔꯗꯤ ꯎꯝ ꯇꯨꯝꯕ ꯈꯣꯠꯄ ꯇꯧꯕꯒꯤ ꯑꯁ ꯌꯥꯝ
ꯃꯈꯣꯡ ꯅꯨꯡꯉꯥꯏꯇꯦ ꯃꯦꯠꯄꯤꯌꯣ ꯍꯥꯏꯕꯒꯨꯝꯕꯀꯣ
ꯑꯣꯑꯣ
ꯑꯗꯨꯝ ꯑꯃꯨꯛ ꯍꯧꯔꯦ ꯇ ꯑꯩꯅ ꯅꯪꯅ ꯀꯣꯟꯇ꯭ꯔꯣꯜ ꯇꯧꯕꯁꯦ ꯁꯥꯈꯛꯇ ꯁꯥꯗꯤ ꯑꯩꯁ ꯀꯤꯌꯦ ꯀꯤꯌꯦ ꯍꯥꯏꯅꯀꯣ ꯍꯟꯗꯛꯁꯦ ꯃꯥꯁꯦ ꯗꯨꯝ ꯊꯣꯡꯕꯤꯔꯁꯨ ꯃꯄꯥꯡ ꯑꯃꯒꯨꯝꯕ ꯈꯛꯇ ꯗꯨꯝ ꯆꯥꯏꯌꯦ
ꯑꯩꯈꯣꯏ ꯑꯁꯦ ꯗꯤꯟꯊꯣꯏꯄꯥꯎ ꯃꯞ ꯃꯄꯨ ꯃꯄꯨꯁꯨꯅꯦ ꯆꯥꯛ ꯆꯥꯕ ꯂꯣꯏꯔꯒ ꯐꯣꯟ ꯌꯦꯡꯔꯒ ꯑꯗꯨꯝ ꯇꯨꯝꯕ ꯑꯗꯨꯒꯤꯅꯦ ꯍꯧꯖꯤꯛꯅ ꯀꯟꯅ ꯅꯥꯔꯤꯕꯁꯦ ꯑꯦꯛꯁ꯭ꯔꯁꯥꯏ ꯑꯦꯛꯁ꯭ꯔꯁꯥꯏ ꯍꯥꯏꯕꯁꯦ ꯈꯔ ꯆꯠꯊꯣꯛ ꯆꯠꯁꯤꯟ ꯇꯧꯕꯁꯦ ꯑꯝꯐꯥꯎ ꯂꯩꯇ꯭ꯔꯦꯕ ꯃꯥꯅ ꯃꯉꯣꯟꯗ
ꯑꯗꯨꯅꯤ ꯆꯠꯊꯣꯛ ꯆꯠꯁꯤꯟ ꯇꯧꯔꯒ ꯍꯛꯆꯥꯡꯁꯦ ꯇꯨꯝꯗ꯭ꯔꯤ ꯉꯥꯏꯗꯗꯤ ꯑꯗꯨꯝ ꯏꯁꯥꯥꯁꯤ ꯌꯥꯡꯍꯜꯂꯒ ꯈꯔ ꯀꯣ ꯑꯗꯨ ꯅꯗꯤ ꯆꯨꯝꯗꯤ ꯆꯨꯝꯕꯅꯦ
ꯂꯪꯊꯕꯥꯜꯗꯀꯣ ꯃꯩꯇꯩ ꯃꯩ ꯇꯩꯒꯤ ꯍꯅꯨꯕꯁꯤꯡꯁꯦ ꯋꯥꯛꯀꯤꯡ ꯐꯖꯟꯅ ꯆꯠꯄꯅꯦ
ꯑꯣ
ꯃꯣꯏꯗꯤ
ꯒ ꯃꯤꯁꯦ ꯃꯈꯣꯏꯒꯤ ꯃꯔꯨꯞ ꯑꯅꯤ ꯑꯍꯨꯝ ꯃꯣꯏꯁꯦ ꯀꯧꯅꯔꯒ ꯑꯩ ꯑꯩꯈꯣꯏꯁꯦ ꯃꯃꯥꯡꯒꯤ ꯂꯝꯕꯤꯁꯤꯗ ꯑꯗꯨꯝ ꯑꯥ ꯌꯧꯕꯅꯦ ꯆꯤꯡꯈꯥꯔꯣꯝꯗ ꯌꯧꯔꯒ ꯑꯃꯨꯛꯀ ꯍꯜꯂꯛꯄ
ꯎꯝ
ꯆꯠ ꯆꯠꯅ ꯃꯁꯥꯁꯨ ꯌꯥꯝ ꯐꯩꯗ ꯅꯥꯁꯨ ꯅꯥꯗꯕ ꯃꯥꯜꯂꯦ ꯍꯥꯅꯧꯕꯁ
ꯎꯝ ꯁꯣꯏ ꯑꯩꯈꯣꯏ ꯁ꯭ꯋꯥꯏꯗꯩꯁꯨ ꯑꯗꯨꯝ ꯆꯠꯂꯦ ꯑꯍꯟ ꯅꯨꯄꯤ ꯈ꯭ꯔꯁꯤꯡꯀꯣ ꯏꯆꯦ ꯏꯅꯦ ꯃꯣꯏ ꯈꯔꯁꯤꯡ ꯑꯗꯨꯝ ꯅꯨꯄꯤꯁꯤꯡꯁꯨ ꯑꯌꯨꯛ ꯉꯟꯇꯥ ꯍꯧꯒꯠꯂꯒ ꯑꯗꯨꯝ ꯆꯠꯂꯒ ꯂꯩꯌꯦ ꯑꯩ ꯍꯟꯗꯀꯥꯁꯦ ꯈꯪꯗꯦ ꯍꯥꯟꯅꯗꯤ ꯄꯨꯡ ꯃꯔꯤ ꯃꯉꯥ ꯑꯗꯨꯋꯥꯏꯗ ꯑꯗꯨꯝ ꯍꯧꯒꯠꯂꯒ ꯆꯥꯛ ꯊꯣꯡꯗ꯭ꯔꯁꯨ ꯀꯣ ꯑꯗꯨꯝ ꯍꯧꯒꯠꯂꯒ ꯃꯄꯥꯟ ꯆꯠꯊꯣꯛꯔꯒ ꯋꯥꯏ ꯁꯤꯠꯇꯣꯛꯄ ꯆꯥꯛ ꯊꯣꯡ ꯊꯣꯡꯗ꯭ꯔꯤꯉꯩꯗ ꯑꯗꯨꯃꯥꯏ ꯇꯧꯔꯒ ꯉꯟꯇꯥ ꯉꯟꯇꯥ ꯍꯧꯒꯠꯄꯅꯦ ꯑꯗꯣ ꯍꯟꯗꯛꯁꯤꯗꯤ ꯈꯪꯗꯦ ꯉꯟꯇꯥꯁꯨ ꯍꯧꯒꯠ ꯆꯠꯅꯤꯡꯕ ꯋꯥꯈꯟ ꯈꯔ ꯋꯥꯠꯂꯦ
ꯍꯣꯏ ꯑꯩꯁꯨꯅꯦ ꯉꯟꯅ ꯍꯧꯒꯠꯅꯤꯡꯕ ꯋꯥꯈꯜ ꯂꯩꯇ꯭ꯔ ꯇꯦ ꯍꯟꯗꯛꯁꯦ ꯀꯔꯤꯒꯤꯔꯥ
ꯅꯨꯄꯥꯁꯤꯁꯨꯟ ꯑꯁꯨꯃꯥꯏ ꯇꯧꯋꯦ ꯍꯥ ꯃꯥꯗꯤ ꯄꯨꯡ ꯃꯔꯤ ꯇꯥꯔꯦ ꯍꯧꯒꯠꯂꯁꯦ ꯍꯧꯒꯠꯂꯁꯦ ꯃꯝꯔꯁꯨ ꯑꯗꯨꯝ ꯋꯥꯛꯀꯤꯡ ꯆꯠꯁꯦ ꯍꯥꯏꯅꯀꯣ ꯏꯃꯥꯅ ꯍꯧ ꯎꯍꯧꯔꯒ ꯑꯗꯨꯝ ꯆꯠꯄꯅꯦ ꯃꯥꯁꯨ ꯍꯟꯗꯛ ꯀꯥꯟ ꯍꯧꯒꯠꯅꯤꯡꯉꯥꯏ ꯈꯪꯗ꯭ꯔꯦ
ꯎꯝ ꯇꯟ
ꯄꯥꯎꯗꯦ ꯍꯧꯒꯠꯂꯒꯦ ꯍꯥꯏꯔꯁꯨ ꯍꯧꯒꯠꯇꯕ ꯑꯌꯨꯛ ꯑꯌꯨꯛꯇꯨꯁꯨꯅꯦ ꯃꯄꯥ ꯃꯆꯥꯗ ꯍꯧꯒꯠꯄꯤꯌꯨ ꯀꯣ ꯍꯧꯒꯠꯄꯤꯌꯣꯒ ꯍꯥꯏꯕ ꯏꯆꯥꯗ ꯑꯩꯅ ꯄꯨꯡ ꯃꯉꯥ ꯇꯥꯔꯦ ꯍꯧꯒꯠꯂꯣ ꯍꯥꯏꯒ ꯑꯩ ꯏꯪꯉꯦ ꯏꯪꯉꯦ ꯏꯪꯉꯦ ꯍꯥꯏ
ꯑꯣ
ꯎꯝ ꯑꯩꯕꯨ ꯑꯁꯨꯃꯥꯏꯅ ꯃꯦꯠꯂꯒ ꯍꯧꯒꯠꯂꯣ ꯍꯧꯒꯠꯂꯣ ꯍꯥꯏꯌꯨꯀꯣ ꯍꯥꯏꯅ ꯇꯧꯕ ꯑꯗꯨ ꯑꯩꯅ ꯑꯁ ꯑꯗꯨꯃꯥꯏ ꯅꯪ ꯍꯥꯏꯕꯗ ꯍꯧꯒꯠꯂꯣ ꯍꯥꯏꯅ ꯇꯧꯔꯁꯨ ꯃꯥ ꯁꯥꯥꯎꯕ ꯉꯁꯤꯗꯒꯤ ꯅꯪ ꯑꯩꯕꯨ ꯑꯃꯨꯛ ꯍꯧꯒꯠꯍꯟꯒꯅꯨꯀꯣ ꯅꯪ ꯑꯩꯅ ꯇꯧꯔꯁꯨ ꯌꯥꯗꯦ ꯁꯤꯁꯦ ꯌꯥꯗꯦ ꯍꯥꯏꯔꯕ ꯅꯨꯡꯗꯥꯡꯒ ꯑꯩ ꯐꯤ ꯏꯟꯅꯕꯒꯤ ꯏꯪꯉꯦ ꯑꯗꯨꯃ ꯑꯩ ꯏꯪꯃꯟꯕꯒꯤ ꯍꯧꯒꯠꯅꯤꯡꯗꯕꯅꯤ ꯍꯥꯏꯌꯦ
ꯑꯣ
ꯍꯪꯗ꯭ꯔꯦꯗ ꯍꯧꯖꯤ ꯀꯥꯟꯁꯦ ꯃꯤ ꯑꯃ ꯃꯤ ꯑꯌꯥꯝꯕꯁꯤꯡꯅꯀꯣ ꯁꯥꯌꯦ ꯍꯥꯏꯕꯒꯤꯔ ꯀꯔꯤꯒꯤꯔꯥ ꯈꯪꯗꯦ ꯍꯧꯒꯠꯅꯤꯡꯗ꯭ꯔꯦ ꯃꯤ ꯑꯌꯥꯝꯕꯅ
ꯍꯣꯏ ꯁꯨꯃꯥꯏꯅ ꯇꯧꯋꯦ ꯁꯥꯕꯒꯤ ꯁꯨ ꯑꯣꯏꯔꯝꯒꯅꯤ
ꯍꯣꯏ ꯇꯨꯝꯕꯅꯗꯤ ꯈꯔ ꯅꯨꯡꯉꯥꯏꯔꯕ ꯃꯥꯜꯂꯦ
ꯍꯣꯏ ꯍꯧꯒꯠꯂꯗꯤ ꯎꯝ ꯐꯦꯟ ꯊꯥꯔꯒ ꯍꯧꯒꯠꯂꯗꯤ ꯑꯁꯦꯡꯕ ꯑꯩꯈꯣꯏꯁꯨ ꯊꯕꯛ ꯀꯔꯤ ꯀꯔꯥ ꯇꯧꯔꯅꯤ ꯆꯠꯊꯣꯛ ꯆꯠꯁꯤꯟ ꯇꯧꯔꯗꯤ ꯑꯃꯨꯛꯀ ꯍꯨꯃꯥꯡ ꯀꯥꯡꯉꯤꯀꯣ ꯑꯗꯨꯃꯥꯏꯅ ꯇꯧꯕꯒꯤꯁꯨ ꯑꯣꯏꯔꯝꯒꯅꯤ
ꯍꯧꯖꯤꯛꯁꯦ ꯅꯣꯡ ꯐꯖꯅ ꯑꯃꯨꯛ ꯃꯥꯡꯔꯛꯑꯦ ꯅꯣꯡꯗꯤ ꯑꯗꯨꯝ ꯃꯪꯕ ꯅꯣꯡꯗꯤ ꯆꯨꯗꯕ
ꯎꯝ ꯃꯥꯡꯂꯛꯑꯦ ꯑꯃꯨꯛꯀ ꯁꯥꯎꯋꯦ ꯈꯪꯗ ꯏꯆꯦ ꯅꯨꯃꯤꯠꯁꯦ
ꯎꯝ
ꯅꯣꯡ ꯃꯪꯕ ꯑꯃꯨꯛ ꯁꯥꯎꯕ
ꯍꯟꯗꯛꯀꯥꯟꯁꯦ ꯅꯣꯡ ꯆꯨꯔꯁꯨ ꯏꯪꯗ꯭ꯔꯦꯅꯦ
ꯅꯣꯡ ꯆꯨꯔꯁꯨ ꯑꯗꯨꯝ ꯁꯥꯏꯌꯦ
ꯎꯝ
ꯅꯣꯡ ꯀꯩꯅꯣꯅꯦ ꯅꯣꯡꯆ ꯈꯨꯠꯁꯨꯨꯁꯤꯁꯨ ꯌꯥꯝ ꯀꯟꯅ ꯆꯨꯗꯕꯒꯤꯅꯦ ꯑꯗꯣ
ꯑꯥꯎ
ꯗꯤ ꯖꯣꯔꯣ ꯖꯣꯔꯣꯔꯣ ꯇꯥꯕꯒ ꯈꯨꯠꯆꯨꯗꯗꯤ ꯁꯨꯗ꯭ꯔꯤ ꯀꯣ
ꯍꯣꯏ ꯍꯣꯏ ꯍꯧꯖꯤꯛ ꯂꯪꯊꯕꯥꯜ ꯆꯤꯡꯊꯛꯁꯦ ꯂꯧ ꯎꯕ ꯃꯇꯝ ꯂꯧ ꯆꯦꯛ ꯐꯧ ꯂꯤꯡ ꯃꯇꯝꯗꯤ ꯌꯧꯔꯛꯈ꯭ꯔꯦ ꯏꯁꯤꯡ ꯂꯩꯇꯕꯒꯤ ꯀꯣ ꯏꯁꯤꯡ ꯂꯩꯇꯕꯒꯤ ꯃꯣꯏꯁꯦ ꯑꯗꯨꯝ ꯇꯨꯃꯤꯟꯅ ꯂꯩꯅꯔꯤ ꯀꯔꯝꯀꯥꯟꯗ ꯐꯥꯎ ꯂꯤꯡꯒꯗꯥꯧꯕꯔ ꯈꯪꯗꯦ ꯅꯣꯡ ꯆꯨꯗ꯭ꯔꯗꯤ ꯅꯣꯡ ꯆꯨꯗ꯭ꯔꯗꯤ ꯐꯧ ꯂꯧ ꯎꯗ꯭ꯔꯦ ꯃꯣꯏꯗꯤ
ꯂꯧ ꯎꯗ꯭ꯔꯦ ꯍꯣꯏ ꯀꯨꯝꯁꯤꯁꯦ ꯑꯗꯨꯝ ꯅꯣꯡꯕꯨꯗꯤ ꯇꯣꯏꯅ ꯆꯨꯕꯒꯨꯝ ꯇꯧꯋꯦ ꯑꯗꯨ ꯑꯣꯏꯔꯁꯨ ꯅꯣꯡꯁꯦ ꯏꯁꯤꯡ ꯌꯥꯝꯅ ꯊꯣꯛꯄ ꯏ ꯅꯣꯡ ꯈꯨꯆꯨꯗꯤ ꯆꯨꯗ꯭ꯔꯤꯕ ꯑꯗꯨꯅꯅꯦ ꯎꯝ ꯌꯥꯝꯅ ꯆꯨꯗꯕꯥ ꯑꯗꯨꯅꯅꯦ ꯍꯥꯏꯕꯗꯤ ꯀ ꯎꯝ ꯆꯍꯤ ꯑꯃꯗꯤ ꯍꯧꯖꯤꯛꯁꯤ ꯌꯥꯝ ꯏꯁꯤꯡ ꯌꯥꯝꯂꯒ ꯏꯁꯤꯡ ꯊꯨꯝꯃꯦ ꯊꯨꯝꯃꯦ ꯍꯥꯏꯅ ꯍꯥꯏꯕ ꯃꯇꯝ ꯌꯧꯔꯛꯈ꯭ꯔꯕꯅꯦꯕ ꯂꯧ ꯂꯤꯡꯕ ꯌꯥꯗ꯭ꯔꯦ ꯍꯥꯏꯅꯀꯣ ꯆꯤꯡꯗꯁꯨ ꯈꯧꯕꯝ ꯂꯣꯝꯗꯁꯨ ꯑꯗꯨꯃꯥꯏꯅ ꯍꯥꯏꯕꯅꯦ ꯀꯨꯝꯁꯤꯗꯤ ꯑꯗꯨꯋꯥꯏ ꯑꯗꯨꯒꯨꯝꯕꯗꯤ ꯑꯃꯔꯛꯁꯨ ꯇꯥꯗ꯭ꯔꯤꯕ
ꯎꯝ ꯏꯁꯤꯡꯁꯦ ꯅꯣꯡꯁꯦ ꯅꯣꯡꯗꯤ ꯃꯪꯉꯦ ꯑꯗꯨꯕꯨ ꯅꯣꯡꯁꯦ ꯌꯥꯝꯅ ꯆꯨꯒꯗꯧ ꯕꯣ ꯃꯥꯟꯗ꯭ꯔꯦꯕꯣ ꯀꯨꯝꯁꯤꯁꯦ ꯆꯍꯤ ꯆꯍꯤꯒꯤ ꯅꯣꯡꯁꯦ ꯌꯥꯝꯅ ꯆꯨꯔꯒꯗꯧꯕ ꯃꯥꯟꯗ꯭ꯔꯦꯗ
ꯍꯣꯏ ꯑꯗꯨꯃꯥꯏꯅꯁꯨ ꯇꯧꯒꯗ꯭ꯔꯥ ꯑꯃꯨꯛꯀ ꯆꯨꯕꯨ ꯆꯨꯔꯒ ꯏꯁꯤꯡ ꯊꯨꯝꯂꯒ ꯆꯠꯇꯣꯛꯄ ꯌꯥꯗ꯭ꯔꯦ ꯍꯥꯢꯅ ꯑꯃꯨꯛꯀ ꯇꯧꯔ ꯖꯥꯠꯔ ꯈꯪꯗ꯭ꯔꯦ ꯃꯇꯝꯁꯤꯁꯦ ꯗꯥꯛ ꯌꯥꯝ ꯀꯔꯤ ꯍꯥꯏꯅꯤ ꯑ ꯍꯥꯏꯕ ꯉꯝꯗ꯭ꯔꯦ
ꯍꯥꯥꯟꯅꯒ ꯍꯧꯖꯤꯛꯀ ꯌꯥꯝꯅ ꯈꯦꯠꯅꯈ꯭ꯔꯦ
ꯈꯦꯠꯅꯈ꯭ꯔꯦ ꯎꯝ
ꯑꯗꯨꯕꯨ ꯍꯦꯟꯖꯥꯡ ꯅꯥꯄꯤꯒꯤꯗꯤꯀꯣ ꯌꯥꯝꯅ ꯐꯌꯦ ꯍꯟꯗꯛ
ꯍꯣꯏ ꯁꯦ ꯎꯝ ꯌꯥꯝ ꯐꯌꯦ ꯑꯗꯣ ꯑꯩꯅ ꯍꯥꯏꯕ ꯆꯤꯡꯗꯁꯨꯀꯣ ꯄꯨꯟꯁꯤꯁꯦ ꯑꯩꯅ ꯑꯁ ꯎꯝ ꯀꯔꯤ ꯑ ꯃꯣꯏꯅ ꯂꯧꯗ ꯑꯩꯅ ꯅꯣꯏ ꯂꯧ ꯖꯨ ꯀꯨꯝꯁꯤꯁꯦ ꯑ ꯅꯣꯏ ꯐꯧꯁꯨ ꯌꯥꯝ ꯐꯥꯕ ꯃꯥꯜꯂꯦ ꯍꯥꯏꯔꯒ ꯐꯥꯌꯦ ꯍꯥꯏꯌꯦ ꯑꯌꯥꯝꯕꯗꯤꯀꯣ ꯍꯥꯟꯅꯗꯤ ꯅꯣꯡ ꯆꯨꯗꯕꯒꯤ ꯎꯝ ꯐꯧꯁꯦ ꯍꯧꯗ꯭ꯔꯦ ꯍꯥꯏꯕꯒꯨꯝꯕ ꯂꯩꯌꯦꯗꯅꯀꯣ ꯀꯨꯝꯁꯤꯗꯤ ꯎꯝ ꯈꯔ ꯌꯥꯝꯅꯗꯤ ꯍꯧꯖꯤꯛꯄꯨꯗꯤ ꯍꯥꯏꯕ ꯍꯥꯎꯕꯗꯤ ꯐꯖꯅ ꯍꯥꯎꯕ ꯃꯥꯜꯂꯦ ꯅꯣꯡꯁꯦ ꯑꯗꯨꯝ ꯆꯨꯗꯕ ꯅꯠꯇꯦ ꯃꯣꯏꯒꯤ ꯌꯥꯝꯅ ꯗꯔꯀꯥꯔ ꯂꯩꯕꯗꯣ ꯅꯣꯡ ꯑꯗꯨꯝ ꯃꯇꯤꯛ ꯆꯥꯅ ꯄꯤ ꯍꯥꯏꯕ ꯇꯥꯔꯦꯀꯣ ꯀꯟ ꯁꯨ ꯆꯨꯗꯦ ꯆꯤꯡꯕꯇꯕꯨꯗꯤ ꯆꯨꯗꯤ ꯆꯨꯋꯦ ꯍꯥꯏꯌꯦ ꯅꯣꯡꯗꯤꯀꯣ ꯑꯁꯤ ꯇꯝꯄꯥꯛ ꯁꯤ ꯆꯨꯗꯦ ꯆꯨꯗꯦ ꯍꯥꯏꯔꯒ ꯆꯤꯡꯗꯗꯤ ꯃꯥꯥꯟ ꯅꯍꯥꯟ ꯐꯣꯟ ꯇꯧꯕꯗ ꯑꯁ ꯑꯣ ꯀꯟꯅ ꯆꯨꯋꯦ ꯍꯥꯏꯅꯀꯣ ꯑꯦ ꯑꯗꯨꯒꯨꯝꯕ ꯈꯨꯠꯆꯨꯗꯣ ꯍꯥꯏꯕꯅꯦ ꯃꯣꯏꯗꯣ ꯑꯁꯣꯝꯗꯗꯤ ꯆꯨꯗꯕ ꯑꯗꯨ ꯅꯨꯃꯤꯠꯇꯁꯨ ꯑꯩ ꯐꯣꯟ ꯃꯣꯏ ꯐꯣꯟ ꯇꯧꯕꯒꯤ ꯗꯤ ꯑꯁ ꯅꯣꯏ ꯆꯨꯗꯕ꯭ꯔꯥ ꯍꯥꯏꯌꯦ ꯆꯨꯗꯦ ꯍꯥꯏꯔꯦ ꯑꯁ ꯑꯗꯨꯗꯤ ꯈꯟꯅ ꯆꯨꯋꯦ ꯌꯥꯝ ꯌꯥꯝꯅ ꯆꯨꯕꯅꯦ ꯍꯥꯏꯅꯦ
ꯎꯝꯍꯝꯍꯝ
ꯅꯣꯡꯗꯤ ꯃꯇꯤꯛ ꯆꯥꯅ ꯐꯪꯕꯒꯤ ꯀꯨꯝꯁꯤꯁꯦ ꯐꯧꯗꯤ ꯑꯗꯨꯝ ꯐꯥꯒꯗꯧꯕ ꯃꯥꯜꯂꯦ ꯆꯤꯡ ꯂꯣꯝꯗꯗꯤ
ꯑꯧ ꯐꯩ ꯍꯥꯏꯌꯦꯗ ꯆꯤꯡꯔꯣꯝꯗꯗꯤ
ꯍꯣꯢ ꯍꯣꯏ ꯑꯗꯨꯝ ꯍꯥꯏꯌꯦ
ꯁꯤꯡꯁꯦ ꯈꯔ ꯋꯥꯔꯅꯤ
ꯍꯣꯏ ꯇꯝꯄꯥꯛꯀꯤꯗꯤ ꯍꯥꯏꯕꯕꯨ ꯏꯁꯤꯡ ꯎꯝ ꯌꯥꯝꯗ꯭ꯔꯗꯤ ꯇ ꯂꯩꯕꯥꯛꯇꯨꯁꯨ ꯆꯣꯠꯇ꯭ꯔꯗꯤ ꯌꯥꯗꯝꯅꯤꯅꯀꯣ ꯃ ꯄꯨꯡ ꯐꯥꯅ ꯂꯦꯝꯅ ꯂꯩꯇ꯭ꯔꯗꯤ ꯂꯩꯕꯥꯛꯇꯣ ꯄꯦꯠꯇꯦꯗꯅꯥ
ꯎꯝ
ꯃꯄꯨꯡ ꯐꯥꯅꯤꯉꯥꯏꯖꯨ ꯃꯣꯏꯕꯨ ꯌꯥꯝ ꯗꯔꯀꯥꯔ ꯑꯩ ꯂꯩꯕꯒꯤꯅꯦ ꯑꯗꯣ ꯅꯪ ꯑ ꯀꯩꯅꯣ ꯂꯧꯗꯤ ꯑꯗꯨꯝ ꯂꯩ